ꯑꯥꯎ
ꯇꯥꯕ꯭ꯔꯣ ꯇꯥꯕ꯭ꯔꯣ
ꯀꯌꯥꯝ ꯀꯨꯏꯅ ꯂꯩꯗꯨꯢꯅꯣ
ꯎꯝ ꯇꯥꯏ ꯇꯥꯢ ꯀꯩꯗꯧꯔꯝꯃꯤꯅꯣ ꯀꯩꯗꯧꯔꯝꯃꯤꯅꯣ ꯅꯪ ꯂꯋꯥꯏꯗ ꯂꯩ ꯃꯥꯂꯤ ꯀꯥꯢꯗ ꯖꯦ ꯖꯦ ꯁꯧꯌꯦ ꯅꯦꯠꯋꯥꯛ ꯅꯨꯡꯉꯥꯏꯇꯕ꯭ꯔꯣ ꯍꯜꯂꯣ ꯇꯥꯕ꯭ꯔꯣ ꯑ ꯌꯥꯏ ꯌꯥꯏ ꯅꯪ ꯀꯥꯔꯌꯥꯗꯩ ꯍꯦꯟꯗꯣꯛꯀꯅꯣ ꯎꯝ ꯅꯪ ꯑꯗꯨꯗꯩ ꯍꯟꯇꯣꯛꯀꯅꯣꯕ
ꯀꯨꯏꯖꯤꯜꯂꯦ ꯕꯥꯏ ꯀꯃꯥꯢ ꯇꯧꯔꯤꯅꯣꯕ
ꯑꯦ ꯑꯩꯉꯣꯟꯗ ꯀꯩꯅꯣ ꯀꯅꯦꯛꯇꯤꯡ ꯊꯥꯔ ꯂꯩꯕꯩꯅꯦ
ꯎꯝ ꯂꯥꯢꯔꯤꯛ ꯄꯥꯕ ꯃꯥꯜꯂꯤꯗ
ꯄꯥꯗꯦ
ꯄꯥꯗꯦ ꯍꯥꯏꯖꯤꯜꯂꯦ ꯅꯪ ꯢꯔꯨꯖ ꯂꯣꯏꯔꯒ ꯀꯥꯎꯔꯤꯖꯤꯅꯗꯤ ꯅꯪ ꯂꯥꯏꯔꯤꯛ ꯄꯥꯔ ꯂꯩꯔꯝꯗꯧ ꯃꯥꯜꯂꯦ
ꯄꯥꯗꯦ ꯄꯥꯗꯦ ꯆꯥꯛ ꯆꯥꯔꯕꯣ
ꯆꯥꯛꯁꯦ ꯆꯥꯔꯦ
ꯀꯩ ꯌꯦꯟꯁꯥꯡ ꯆꯥꯔꯕ
ꯁꯣꯏꯕꯨꯝ ꯏꯔꯣꯝꯕ ꯆꯥꯔꯦ
ꯀꯅꯥ ꯇꯣꯡꯉꯤꯅꯣ
ꯀꯅꯥꯅ ꯊꯣꯡꯗꯣꯏꯅꯣ ꯑꯈꯣꯏ ꯃꯥ ꯊꯣꯡꯗ꯭ꯔꯗꯤ
ꯃꯟꯇ꯭ꯔꯤ ꯁꯥꯔ ꯂꯩꯔꯦ
ꯍꯣꯏ ꯑꯂꯨ ꯀꯌꯥ ꯈꯦꯠꯂꯝꯃꯒ ꯐꯨꯠꯂ ꯊꯝꯃꯝꯕꯅꯤ
ꯢꯇꯥꯎꯗꯤ ꯉꯁꯤꯗꯤ ꯃꯦꯁꯤ ꯁꯥꯕꯅꯦ
ꯌꯥꯔꯦ ꯌꯥꯔꯦ ꯅꯪ ꯃꯦꯁꯤꯗꯣ ꯈꯪꯉꯦ ꯀꯅꯥ ꯀꯅꯥ ꯌꯥꯎꯒꯦ ꯁꯥꯟꯅꯕ
ꯑ ꯕ꯭ꯔꯣ ꯔꯣꯅꯥꯜꯗꯣ ꯑꯀꯥꯁ ꯈꯣꯏ ꯑꯍꯨꯝ ꯆꯠꯂꯦ
ꯅꯍꯥꯟꯒꯤ ꯁꯅꯥꯕ ꯀꯥꯡꯕꯨꯗꯨꯒꯔꯣ
ꯎꯝ ꯅꯍꯥꯟ ꯁꯥꯟꯅꯕ ꯀꯪꯕꯨꯗꯨꯅꯅꯦ
ꯀꯅꯅꯥ ꯀꯥꯒ꯭ꯔꯦ
ꯑꯦꯁ ꯉꯁꯤꯗꯤ ꯍꯥꯏꯅꯤꯡꯉꯥꯏ ꯂꯩꯇꯅ ꯁꯟꯖꯟꯕꯅꯦ ꯃꯣꯏ ꯒꯣꯜ ꯑꯅꯤ ꯑꯅꯤꯔ ꯑꯍꯨꯝꯂ ꯆꯠꯂꯤ ꯑꯩꯈꯣꯏ ꯊꯥꯛ ꯊꯥꯛ ꯆꯠꯆ
ꯔꯣꯅꯥꯜꯗꯣꯕꯨ ꯕꯣꯜ ꯐꯖꯕ꯭ꯔꯣꯅꯦ
ꯁꯨꯝ ꯁꯥꯟꯅꯗꯕꯒꯤ ꯆꯦꯟꯕꯗꯤ ꯃꯥ ꯉꯝꯗꯕ ꯃꯥꯜꯂꯤ ꯄꯥꯁ ꯈꯥꯏꯕꯤꯗꯕꯩꯔꯥꯗꯤ ꯈꯪꯗꯦ
ꯀꯣꯏꯂꯥꯎ ꯂꯥꯎ ꯂꯩꯔꯣ
ꯑꯥ ꯃꯥꯅ ꯆꯩꯗꯕ ꯃꯤꯒ ꯂꯩꯇꯕ ꯍꯥꯏꯇꯥꯔꯦ ꯅꯥ ꯍꯥꯟꯗꯣꯛꯄ ꯃꯥꯂꯦ ꯍꯂꯣ ꯑꯦꯞꯇꯒꯤ ꯍꯟꯇꯣꯛꯀꯅꯥꯎꯕ ꯅꯦꯠꯋꯔꯛ ꯌꯥꯕ꯭ꯔ ꯅꯠꯇ꯭ꯔꯗꯤ ꯐꯣꯟ ꯃꯃꯥꯏꯗꯣ ꯃꯝꯃꯟꯒꯅꯨ ꯇꯥꯔꯕꯣ ꯇꯥꯏꯌꯦ ꯇꯥꯏꯌꯦ ꯇꯥꯆꯧ ꯐꯣꯟ ꯃꯃꯥꯏꯗꯣ ꯃꯝꯍꯟꯒꯅꯣ ꯆꯥꯗ꯭ꯔꯤ ꯇꯥꯔꯕꯣ ꯀꯩ ꯆꯥꯗꯣꯏꯅꯣ ꯈꯪꯗ꯭ꯔꯦ
ꯅꯏꯇꯥꯎꯒꯤ ꯌꯦꯟ ꯁꯨꯞꯇꯧꯔ ꯆꯥꯕꯗꯣ ꯆꯥꯗ꯭ꯔꯕꯣ ꯍꯥꯏꯁꯦ
ꯌꯦꯟ ꯌꯦꯟ ꯇꯧꯔ ꯆꯥꯗ꯭ꯔꯤꯕ ꯈꯪ ꯌꯦꯟ ꯇꯧꯔ ꯆꯥꯕꯅ ꯐꯗꯧ ꯃꯥꯜꯂꯦ
ꯍꯣꯔꯦꯟ ꯌꯥꯔꯕꯣ
ꯈꯒꯥ ꯇꯠꯄꯅꯦ ꯅꯣꯏꯒꯤ ꯅꯦꯠꯀꯤꯗꯨꯔꯥꯕ ꯑꯀꯥꯁꯅ ꯊꯝꯃꯛꯏꯗꯣ ꯀꯤꯍꯣꯝꯒꯤ ꯑꯃꯥ
ꯀꯤꯌꯣꯝ ꯍꯥꯏꯕꯅꯦ ꯇꯥꯡ ꯇꯔꯥ ꯇꯔꯨꯛꯇꯩ ꯍꯧꯅꯤꯍꯥꯏꯝ ꯅꯪꯖꯦ ꯁ꯭ꯥꯏꯗ ꯂꯩꯖꯔꯝꯃꯗꯤ ꯅꯦꯠꯋꯥꯔꯛ ꯅꯨꯡꯉꯥꯏꯖꯗꯧꯅꯤ ꯇꯥꯕ꯭ꯔꯣ ꯑꯥ ꯇꯥꯡ ꯇꯥꯔꯇꯔꯨꯡ ꯇꯥ ꯇꯥꯡ ꯇꯥꯇꯔꯨꯡꯇꯒꯤ ꯑꯥꯎ
ꯕꯣ
ꯋꯥꯊꯥ ꯅꯦꯋꯥꯔꯛ ꯌꯥꯝ ꯅꯨꯉꯥꯏꯇ ꯃꯥꯂꯦ ꯅꯪꯒꯤ ꯑꯨ ꯅꯦꯋꯥꯔꯛ ꯅꯨꯡꯉꯥꯏꯕ ꯖꯒꯥꯗ ꯂꯩ ꯌꯥꯗ꯭ꯔꯣ ꯇꯥꯔꯕꯣ ꯍꯂꯣ ꯅꯪ ꯂꯋꯥꯏꯗꯩ ꯃꯥꯂꯦꯗ ꯄꯠꯄꯠ ꯇꯠꯂꯦ ꯅꯪꯒꯤ ꯅꯦꯋꯥꯔꯛꯇꯣ ꯂꯋꯥꯏꯗꯩꯅꯦ ꯍꯥꯏꯕ ꯑꯇꯥꯛꯅꯔꯦ ꯅꯣꯏꯕ ꯅꯣꯏ ꯕꯥꯖꯤꯗ ꯑꯝꯇ ꯅꯦꯠꯋꯥꯔꯛꯇꯣ ꯑꯝꯇ ꯁꯦꯝꯃꯣ ꯍꯥꯏꯌꯣ ꯇꯥꯕ ꯅꯠꯇ꯭ꯔꯣ ꯎꯝ ꯇꯥꯏ ꯅꯣꯏ ꯕꯥꯖꯤꯗ ꯅꯦꯠꯋꯥꯛꯇꯣ ꯑꯝꯇ ꯁꯦꯝꯃꯣ ꯍꯥꯏꯌꯣꯕ ꯅꯣꯏ ꯕꯥꯖꯤ ꯚꯣꯠ ꯀꯥꯔꯒ ꯚꯣꯠ ꯀꯥꯔ ꯀꯦꯝ ꯇꯧꯗ꯭ꯔꯕ ꯀꯩꯅꯣ ꯐꯥꯏꯚ ꯖꯤꯅꯦꯍꯦ ꯈꯔ ꯈꯜꯂꯣꯍꯦ
ꯑꯞ ꯐꯥꯏꯚ ꯐꯥꯏꯚ ꯖꯤꯅꯦꯕ ꯀꯥꯔꯤꯖꯦ
ꯑꯦꯖꯥꯝ ꯂꯣꯔꯕꯕꯥ ꯗꯦꯠ
ꯗꯦꯠ ꯁꯤꯛꯁꯇꯤꯟ ꯑꯦꯛꯖꯥꯝ ꯂꯣꯏꯗ꯭ꯔꯤ ꯎꯝ
ꯇꯨ ꯇ꯭ꯋꯦꯟ ꯎꯝ ꯅꯪ ꯌꯥꯎꯗꯣꯢ ꯅꯠꯇ꯭ꯔꯣ ꯑꯝ
ꯑ ꯈꯪꯗꯦ ꯃꯣꯏ ꯍꯧꯖꯤꯟꯒꯤꯗꯣꯔꯦ ꯍꯧꯖꯟꯖꯔꯁꯅꯨ
ꯅꯨꯠꯅꯤꯠ ꯃꯔꯤꯅꯤ ꯈꯛꯇꯅꯤ ꯀꯩꯅꯣ ꯀꯩꯁꯨ ꯌꯥꯝ ꯀꯟꯅ ꯇꯥꯛꯁꯜꯂꯣꯏ ꯀꯩꯅꯣ ꯑꯗꯨ ꯅꯨꯃꯤꯠ ꯃꯔꯤꯅꯤ ꯌꯥꯎꯗꯕꯗꯨꯗꯤ ꯔꯦ-ꯔꯦꯀꯣꯔꯗ ꯂꯩꯗꯣꯏ ꯅꯠꯇ꯭ꯔꯣ ꯀ꯭ꯂꯥꯁꯀꯤ ꯎꯝ ꯑꯗꯨꯗꯤ ꯅꯣꯡꯃ ꯐꯖꯅ ꯅꯣꯉꯥꯟ ꯅꯨꯃꯤꯠ ꯇꯥꯕꯐꯥꯎ ꯐꯥꯝꯃ ꯄꯥꯕꯗ ꯀꯩꯁꯨ ꯑꯗꯨꯝ ꯂꯣꯏꯒꯗꯧ
ꯑꯗꯨꯅꯦꯅꯦ ꯀꯩꯝ ꯍꯥꯏꯗ꯭ꯔꯕ ꯑꯗꯣ ꯑꯩ ꯕꯦꯛ ꯊꯥꯏꯁꯨ ꯈꯪꯗꯕꯅꯦꯕ
ꯎꯝ ꯅꯣꯏ ꯀꯅꯥ ꯀꯅꯥ ꯇꯧꯗꯨꯏꯅꯣ ꯀꯩꯅꯣꯗꯤ ꯑꯣꯖꯥꯗꯤ
ꯑ ꯁꯥꯔ ꯕꯤꯁꯦꯁꯣꯔꯅꯦ ꯁꯥꯔ ꯔꯤꯡꯒꯣꯅꯦ ꯍꯥꯟꯅꯒꯤꯗꯣ ꯑꯍꯨꯝꯗꯨ
ꯎꯝ ꯅꯣꯏ ꯁꯥꯔ ꯔꯣꯃꯤꯌꯣ ꯔꯣ ꯑꯗꯨꯁꯨ
ꯎꯝ
ꯎꯝ ꯍꯨꯝ
ꯕꯣꯜ ꯌꯦꯡꯗ꯭ꯔꯣ ꯉꯔꯥꯡ ꯕꯣꯜ ꯌꯦꯡꯕ꯭ꯔꯣ ꯉꯔꯥꯡ ꯉꯁꯥꯏ ꯉꯁꯥꯏ
ꯌꯦ ꯌꯦꯡꯗꯦꯗ ꯕꯣꯜ ꯌꯦꯡꯗ ꯀꯨꯏꯔꯦ ꯀꯩꯅꯣꯕꯨꯗꯤ ꯌꯦꯡꯅꯤ ꯐꯥꯏꯅꯦꯜꯕꯨꯗꯤ ꯌꯦꯡꯅꯤ
ꯊꯥꯗꯦ
ꯄꯦꯍꯜꯂꯣ
ꯍꯥꯟꯅ ꯊꯥꯕꯅꯦ ꯑꯗꯣ ꯑꯔꯖꯦꯟꯇꯤꯅꯥꯗꯣ ꯔꯤꯒꯨꯂꯔ ꯇꯥꯏꯝꯗ ꯀꯥꯔꯝꯃꯗꯤ ꯀꯣ ꯔꯤꯒꯨꯂꯔ ꯇꯥꯏꯝꯗ ꯀꯥꯗꯕꯅꯤꯅ
ꯀꯩꯅꯣ ꯅꯪꯒꯤ ꯕꯦꯠꯀ ꯊꯥꯒꯤꯕꯗꯨ ꯂꯣꯏ ꯁꯣꯏꯒ꯭ꯔꯕꯣ
ꯇꯟꯅ ꯊꯥꯗ꯭ꯔꯦ
ꯀꯩꯅꯣꯗꯤ ꯀꯝ ꯀꯥꯟ ꯇꯥꯒꯦ ꯁꯦꯃꯤ ꯐꯥꯏꯅꯦꯜ ꯀꯔꯝꯒꯥꯟ ꯇꯥꯒꯦ
ꯍꯥꯏꯔꯣ
ꯌꯦꯡ ꯇꯥꯕ꯭ꯔꯣ ꯌꯥꯗ꯭ꯔꯦꯗ ꯅꯪ ꯅꯦꯠꯋꯥꯛꯇꯣ
ꯅꯦꯠꯋꯥꯛ ꯅꯨꯡꯉꯥꯢꯇꯦ ꯀꯃꯥꯢ ꯇꯧꯔꯤꯅꯣ ꯈꯪꯗꯦ
ꯑꯩꯈꯣꯏ ꯐꯥꯏꯚ ꯖꯤ ꯀꯥꯏ ꯍꯥꯏꯕ ꯅꯣꯏ ꯕꯥꯖꯤꯁꯨ ꯕꯣꯠ ꯀꯥꯔꯤꯕ ꯀꯩꯝ ꯀꯥꯟꯗꯦ ꯅꯕꯥ ꯍꯜꯂꯣ
ꯁꯣꯝꯕꯨ ꯇꯥꯕꯤꯔꯤꯕ꯭ꯔꯣ ꯊꯃꯣ ꯊꯃꯣ ꯊꯃꯣ ꯃꯇꯥꯡ ꯑꯁꯤꯗ ꯁꯃꯥꯇꯔꯪ ꯑꯣꯏꯔꯁꯤ